ꯑꯣ ꯇ
ꯇꯥꯔꯦ
ꯑꯦꯗꯧꯔꯤꯅꯣ
ꯀꯅꯥꯅꯍꯥꯟ ꯈꯨꯝꯗꯣꯏꯅꯣ ꯁꯤꯕꯣ
ꯅꯪ ꯍꯥꯟꯅ ꯍꯥꯏꯔꯗ ꯍꯥꯏꯕꯗꯤ ꯑꯩꯈꯣꯏ ꯍꯧꯖꯤꯛ ꯁꯪꯁꯥꯔꯁꯤꯗ ꯆꯠꯅꯕꯤ ꯑꯃ ꯂꯩꯗꯅ ꯂꯦꯗꯤꯁ ꯐꯔꯁ ꯍꯥꯏꯕꯒꯤꯗꯣ
ꯑ
ꯑꯗꯨꯒꯤ ꯅꯪ ꯍꯥꯟꯅ ꯍꯥꯏꯔꯛꯑꯣꯅꯦ ꯑꯣ ꯍꯤꯂꯝꯝꯕ꯭ꯔꯣ ꯑꯩꯁꯨꯁꯨ ꯃꯄꯥꯟꯗ ꯑꯃꯨꯛ ꯊꯣꯛꯑꯦ ꯃꯅꯨꯡꯗ ꯑꯃꯨꯛ ꯆꯪꯉꯦ ꯃꯤꯒꯤ ꯌꯨꯝꯗ ꯑꯃꯨꯛ ꯆꯠꯂꯦ ꯑꯃꯨꯛ ꯍꯜꯂꯛꯦ ꯂꯥꯛꯑꯦ ꯑꯗꯨꯃꯥꯏꯅ ꯇꯧꯔꯒ ꯑꯃꯨꯛ ꯁꯤꯗ ꯐꯝꯃꯦ
ꯑ ꯊꯕꯛ ꯌꯥꯝ ꯇꯧꯔꯦꯅꯦ ꯑꯗꯨꯗꯤ
ꯑ ꯁꯤꯗꯤ ꯊꯕꯛ ꯈꯔ ꯇꯧꯔꯦ
ꯑꯥ
ꯍꯥꯏꯕ ꯇꯥꯔꯦ
ꯆꯠꯄꯒꯤ ꯑꯆꯧ ꯑꯁꯥꯡ ꯑꯣꯏꯔꯨꯔꯕꯅꯤꯅ
ꯇꯧꯁꯤꯖ ꯇꯧꯕꯅꯤꯅ ꯑꯁ ꯑꯆꯧ ꯑꯆꯥꯡ ꯃꯤꯒ ꯃꯥꯜꯂꯨꯔꯕꯅꯤꯅꯦ ꯉꯥꯏꯍꯥꯛꯇꯪꯗꯤ
ꯑꯥ ꯌꯥꯝ ꯐꯩ ꯌꯥꯝ ꯐꯩ ꯇꯂꯣꯞ ꯆꯥꯗꯕꯒꯤ ꯆꯠꯄꯒꯤ ꯑꯣꯐꯤꯁꯥꯔꯁꯤꯁꯨ ꯌꯥꯝ ꯐꯕꯅꯦ ꯍꯛꯆꯥꯡ ꯐꯗꯣꯏꯅꯦ
ꯍꯣꯏ ꯍꯣꯏ ꯃꯤꯔꯦꯝꯒꯤ ꯑꯣꯐꯤꯁꯥꯔ ꯍꯥꯏꯕ ꯉꯥꯡꯇꯅꯤꯅꯦ ꯑꯩꯈꯣꯏ ꯈꯨꯟꯗ ꯂꯩꯕ ꯃꯤꯁꯤꯡꯁꯦ
ꯅꯠꯇꯦꯗ ꯍꯛꯆꯥꯡ ꯐꯅꯕ ꯆꯠꯊꯣꯛ ꯆꯠꯁꯤꯟ ꯇꯧꯔꯤꯅꯦ
ꯑ ꯍꯛꯆꯥꯡꯗꯤ ꯐꯗꯤ ꯐꯔꯕꯅꯦ ꯑꯗ ꯑꯗꯣ ꯆꯠꯊꯣꯛ ꯆꯠꯁꯤꯟ ꯇꯧꯔꯒ ꯍꯦꯟꯅ ꯑꯃꯨꯛ ꯐꯍꯟꯗ꯭ꯔꯤꯅꯤꯅꯦ ꯅꯨꯡꯁꯥ ꯃꯔꯛꯇꯥꯟ ꯁꯥꯥꯗ ꯌꯩꯔꯒ ꯆꯠꯄ ꯍꯥꯏꯕꯁꯦ ꯍꯧꯖꯤꯛꯇꯤꯣꯡ ꯅꯣꯡ ꯆꯨꯒꯗꯧ ꯃꯥꯜꯂꯦ
ꯅꯣꯡ ꯆꯨꯋꯦꯁꯤꯗꯗꯤ ꯑꯁ ꯉꯁꯥꯏ ꯉꯥꯏꯍꯥꯛ ꯃꯃꯥꯡꯗ ꯀꯟꯅ ꯆꯨꯔꯛꯑꯦ ꯌꯥꯝ ꯀꯤꯔꯨꯔꯕꯅꯦ ꯑꯩꯗꯤ
ꯑꯁ ꯀꯅꯥꯕꯨ ꯀꯤꯕ꯭ꯔꯣꯅꯦ ꯅꯣꯡꯕꯨ ꯀꯤꯔꯒ ꯂꯩꯔꯗꯤ ꯅꯪ ꯌꯥꯔ ꯑꯣꯏꯗ
ꯅꯣꯡꯁꯨ ꯀꯟꯅ ꯆꯨꯔꯛꯑꯗꯤ ꯀꯤꯖꯩꯅꯦ
ꯑꯣ ꯑꯩꯈꯣꯏꯅ ꯅꯣꯡ ꯀꯟꯅ ꯆꯨꯔꯒ ꯇꯨꯝꯕ ꯅꯨꯡꯉꯥꯏꯕꯅꯦ ꯑꯗ ꯀꯩꯔꯣ ꯅꯣꯡ ꯅꯠꯇꯕ ꯀꯩꯅꯔꯣ ꯑꯃ ꯅꯣꯡ ꯆꯨꯔꯀꯥꯟꯗ ꯈꯣꯟ ꯑꯃ ꯂꯩꯗꯅ ꯭ꯔꯣꯡ ꯒ꯭ꯔꯥꯡ ꯒ꯭ꯔꯣꯡ ꯒ꯭ꯔꯥꯡ ꯇꯧꯕꯗꯣ ꯑꯗꯨꯗ ꯀꯩ ꯍꯥꯏꯕ꯭ꯔꯥ ꯑꯥ ꯑꯗꯨꯗ ꯑꯁ ꯀꯟꯅ ꯈꯣꯡꯉꯩꯗꯨꯗꯤ ꯈꯪꯉꯤ
ꯎ
ꯃꯔꯛ ꯃꯔꯛꯇ ꯏꯊꯛꯇ ꯇꯥꯔꯛꯄꯗꯧꯅꯒ ꯇꯧꯕꯅꯤ ꯌꯥꯝ ꯈꯟꯃꯜꯂꯁꯨ
ꯐꯃꯨꯡꯗ ꯇꯨꯝꯅꯔꯝꯃꯤꯁꯦ ꯇꯥꯔꯗꯤ ꯈꯨꯗ ꯂꯦꯞꯈꯠꯄ ꯉꯝꯃꯦꯕ ꯈꯪꯃꯟꯕ ꯑꯩ ꯍꯥꯟꯅ ꯑꯗꯨꯃꯥꯏꯅ ꯇꯧꯔꯦ
ꯑꯦ ꯑꯣ
ꯈꯪꯃꯟ ꯈꯪꯃꯟꯗꯅꯀꯣ ꯇꯨꯝꯕ ꯃꯐꯝꯗꯒꯤ ꯃꯄꯥꯟ ꯆꯤꯟꯊꯣꯔꯛꯄꯁꯦ ꯈꯪꯍꯧꯗꯦꯕ
ꯇꯧꯂꯥꯎꯅꯤꯌꯦ ꯇꯧꯔꯅꯤꯌꯦ
ꯌꯧꯔꯛꯄꯅꯦ ꯅꯪꯁꯨ ꯑꯗꯨꯝ ꯈꯪꯉꯛꯄ ꯃꯇꯝ ꯂꯩꯔꯛꯀꯅꯤ
ꯑꯩꯗꯤꯅꯦ ꯈꯪꯉꯁꯨꯅꯦ ꯂꯦꯡꯗꯦ ꯑꯩꯗꯤ ꯈꯪꯕꯨ ꯈꯪꯈ꯭ꯔꯕ ꯀꯤꯕꯨ ꯀꯤꯈ꯭ꯔꯕ ꯂꯦꯡꯕ ꯁꯨꯡꯉꯧ ꯉꯝꯃꯔꯣꯏ
ꯑꯣ ꯑꯩꯗꯤ ꯀ ꯀ ꯂ ꯊꯣꯛꯅꯤꯡꯉꯥꯏꯅꯦ ꯃꯦꯟ ꯍꯣꯠꯅꯗꯧꯔꯤꯁꯤꯅꯦ
ꯑꯁ ꯃꯤꯗꯤ ꯑ ꯀꯩ ꯍꯥꯏꯕ ꯖꯨꯋꯥꯔ ꯍꯥꯕꯗꯣ
ꯑꯥ
ꯖꯨꯋꯥꯔ ꯍꯥꯕꯗꯣ ꯃꯤꯗꯤ ꯀꯤꯔꯒ ꯆꯦꯟꯊꯣꯛꯅꯩ ꯍꯥꯏꯗꯅ
ꯍꯣꯏ
ꯑꯩꯗꯤ ꯖꯨꯋꯥꯔ ꯍꯥꯔꯛꯑꯗꯤꯀꯣ ꯀꯤꯖꯃꯟꯕꯒꯤ ꯕ꯭ꯂꯦꯡꯀꯦꯠꯇꯣ ꯐꯤ ꯑꯊꯥꯕꯗꯣ ꯑꯗꯨ ꯂꯣꯏꯅ ꯀꯣꯛ ꯎꯃꯁꯤꯡ ꯔꯥꯅꯤ
ꯎꯝ ꯑꯩ ꯑꯗꯨꯒꯤ ꯋꯥꯔꯤ ꯅꯪ ꯍꯥꯏꯥꯟꯅ ꯍꯥꯏꯔꯣ ꯋꯥꯔꯤ ꯑꯃ ꯂꯩꯌꯦꯕ ꯑꯩ ꯅꯣꯡꯃ ꯐꯃꯨꯡꯗ ꯇꯨꯝꯕ ꯑꯩꯗꯣ ꯑꯗꯨꯗꯣ ꯍꯥꯏꯔꯛꯑꯦ ꯍꯥꯏꯕꯗ ꯑꯩꯗꯤ ꯈꯪꯗꯕ
ꯑꯥ
ꯏꯃꯥꯟꯅꯕꯒꯤ ꯃꯈꯣꯡꯗ ꯑꯩꯒꯤ ꯐꯃꯨꯡꯗ ꯃꯥꯒꯤ ꯃꯈꯣꯡꯗꯣ ꯊꯝꯃꯦꯕ
ꯑ
ꯃꯥ ꯑꯃ ꯀꯣꯡ ꯊꯝꯗ ꯑꯩꯗꯤ ꯃꯥꯒꯤ ꯃꯈꯣꯡꯅ ꯑꯩꯒꯤ ꯐꯥꯃꯨꯡꯗ ꯃꯥꯅ ꯅꯤꯛꯍꯜꯂꯤꯅꯦ ꯈꯜꯂꯝꯃꯤꯕ ꯑꯩ ꯅꯈꯥꯂꯗ ꯌꯦꯡꯒ ꯃꯥꯁꯨ ꯅꯤꯛꯑꯒ ꯂꯩꯔꯝꯕ ꯁꯤꯗꯤ ꯃꯈꯣꯡꯗ ꯅꯠꯇ꯭ꯔꯦ ꯃꯄꯥꯟ ꯊꯣꯛꯄꯅ ꯐꯔꯅꯤꯅ ꯋꯥ ꯅ ꯋꯥꯅꯤ ꯔꯣꯣꯏ ꯆ ꯊꯣꯔꯅꯤꯅꯦ ꯅꯨꯡꯉꯥꯏ ꯈꯪꯍꯧꯗꯕ ꯍꯥꯏꯕꯗꯣ ꯑꯗꯨꯝ ꯑꯩꯈꯣꯏ ꯆꯠꯂꯗꯤ ꯑꯗꯨ ꯂꯥꯛꯄꯗꯣ ꯈꯪꯅꯤ ꯈꯪꯗꯕꯅ
ꯑꯥꯎ ꯈꯪꯗꯦ ꯑꯗꯣ ꯍꯥꯟꯅ ꯖꯅꯋꯥꯔꯤꯒꯤ ꯇꯥꯡ ꯃꯔꯤꯗꯔꯥ ꯇꯥꯡ ꯇꯔꯨꯛ ꯇꯔꯥ ꯀꯥꯡ ꯃꯔꯤ ꯑꯣꯏꯔ ꯃꯥꯜꯂꯦ ꯖꯨꯋꯥꯔ ꯌꯥꯝ ꯀꯟꯅ ꯍꯥꯕꯗꯣ ꯅꯤꯡꯁꯤꯡꯕ꯭ꯔꯥ ꯇꯨ ꯊꯥꯎꯖꯟ ꯁꯤꯛꯁꯇꯤꯟ
ꯑ ꯍꯣꯏ ꯅꯤꯡꯁꯤꯡꯉꯦ ꯅꯤꯡꯁꯤꯡꯉꯦ ꯍꯣꯏ
ꯑꯥ ꯑꯗꯒꯤꯗꯗ ꯖꯨꯋꯥꯔꯁꯦ ꯀꯟꯅ ꯍꯥꯔꯛꯈ꯭ꯔꯦꯅꯍꯦ ꯑꯩꯈꯣꯏ ꯑꯩ ꯑꯗꯨꯣꯝ ꯇꯝꯗ ꯈꯨꯟꯗ ꯂꯩꯌꯦꯕꯀꯣ ꯑꯗꯨꯒ ꯋꯥ ꯑꯩꯈꯣꯏ ꯏꯅꯦ ꯏꯅꯦꯒ ꯑꯅꯤ ꯇꯨꯝꯅꯩꯌꯦꯕ ꯗ ꯃꯥ ꯑꯩꯈꯣꯏ ꯏꯕꯥꯅꯤꯒꯤ ꯔꯨꯝ ꯃꯅꯥꯛꯇꯣ ꯑꯗꯨꯗ ꯑꯃ ꯂꯩꯌꯦꯕ ꯇꯦꯡꯀꯤ ꯂꯩꯌꯦꯕꯀꯣ ꯏꯁꯤꯡ ꯏꯁꯤꯡꯒꯤ ꯇꯦꯡꯀꯤꯗꯨꯣ ꯂꯩꯌꯦꯕ
ꯑ
ꯑ ꯑꯁ ꯅꯛꯄꯗꯣ ꯌꯥꯝ ꯀꯜꯂꯤꯗꯅ ꯑꯗꯨ ꯇꯝꯒꯤꯗꯣ ꯑꯗꯨ ꯆꯍꯤꯒꯤ ꯖꯨꯋꯥꯔ ꯍꯥꯏ ꯑꯗꯣ ꯑꯩꯈꯣꯏ ꯂꯩ ꯂꯩꯕ ꯃꯅꯥꯛꯇ ꯏ ꯄꯤ ꯁꯦꯟꯔ ꯑꯣꯏ ꯑꯗꯨꯒꯤ
ꯑꯗꯨꯗꯤ ꯆꯤꯡꯔꯣꯝꯗ ꯑꯣꯏꯔꯝꯒꯅꯤ ꯏꯄꯤ ꯁꯦꯟꯇꯔ ꯇꯥꯕꯗ ꯈꯔꯣꯝꯗꯔꯣ ꯇ
ꯑꯧ ꯑꯧ ꯆꯤꯡ ꯆꯤꯡꯗꯅꯦꯕ ꯑꯩꯈꯣꯏ ꯑꯁꯤ ꯃꯅꯥꯛ ꯋꯥꯏꯁꯤꯗꯅꯦꯕꯀꯣ ꯑꯗꯨꯒꯤ ꯖꯨꯍꯔꯁꯦ ꯌꯥꯝ ꯀꯟꯅ ꯍꯥꯏꯌꯦꯕ ꯑꯁ ꯐꯃꯨꯡꯒꯁꯦ ꯄꯨꯔꯥ ꯍꯥꯏꯕꯤꯅꯦ ꯖꯤꯉꯣ ꯖꯤꯉꯣ
ꯑ ꯍꯥꯏ ꯈꯉꯤ ꯈꯪꯉꯤꯅꯦ
ꯑꯗꯨ ꯍꯥꯏꯕꯩ ꯇꯥꯏꯞꯇ ꯍꯥꯏꯔꯕꯅꯦ ꯏꯁꯤꯡ ꯑꯁꯦ ꯒ꯭ ꯒ꯭ ꯒ ꯀꯣ ꯑꯁ ꯇꯦꯡꯀꯤꯒꯁꯦ ꯑꯔꯣꯏꯕꯤꯅꯦ ꯃꯈꯣꯟꯁꯦ ꯑꯗꯒꯗꯤ ꯏꯟꯅꯦꯁꯤꯗꯅꯦ ꯍꯒꯂꯒꯗ ꯐꯃꯨꯡꯗꯨꯗ ꯍꯧꯒꯠꯂꯒ ꯃꯥꯗꯤ ꯀꯤꯖꯔꯖꯥꯠꯅꯦ ꯍꯧꯒꯠꯂꯒ ꯐꯃꯨꯡꯗ ꯋꯥꯔ ꯔ ꯔ ꯋꯥꯔ ꯍꯥꯥꯄꯁꯦ ꯑꯗꯨꯃꯥꯏꯅ ꯂꯥꯎꯔꯗꯤ ꯐꯩꯒ ꯍꯥꯏꯅꯗꯩꯅꯦ
ꯍꯥꯏꯩꯅꯕꯅꯦ ꯍꯣꯏ
ꯑ ꯖꯨꯍꯔ ꯖꯨꯍꯥꯔ ꯖꯨꯍꯥꯔ ꯍꯥꯏꯔꯦꯕꯀꯣ ꯑꯗꯨꯗ ꯑꯩꯅ ꯀꯩꯗꯧꯕ꯭ꯔꯥ ꯍꯥꯏꯔꯒꯅꯦ ꯕ꯭ꯂꯦꯡꯀꯦꯠꯇꯣ ꯏꯪꯊꯝꯊꯥꯅꯤꯅ ꯕ꯭ꯂꯦꯡꯀꯦꯠ ꯑꯅꯤ ꯑꯍꯨꯝ ꯏꯜꯂꯦꯗꯅ ꯌꯨꯝꯗ ꯅꯤꯡꯈ ꯍꯥꯏꯔꯛꯑꯁꯨ ꯅꯥꯗꯕꯅꯦ ꯅꯥꯗꯅꯕꯅꯦꯅ ꯕ꯭ꯂꯦꯡꯀꯦꯠꯇꯣ
ꯎ
ꯈꯨꯝꯖꯤꯜꯂꯤꯅꯦ
ꯑꯗꯨꯗꯤ ꯅꯪꯁꯨ ꯌꯨꯝ ꯅꯤꯡꯈꯥꯏꯔꯛꯑꯗꯤ ꯅꯪꯁꯨ ꯑꯗꯨꯝ ꯂꯣꯏꯁꯤꯜꯂꯦꯅꯦ
ꯑ ꯌꯨꯝ ꯅꯤꯡꯈꯥꯏꯔꯛꯑꯗꯤ ꯑꯗꯨꯝ ꯌꯨꯝ ꯃꯅꯨꯡꯗ ꯂꯩꯔꯦ
ꯑ ꯑꯁ ꯐꯃꯨꯡ ꯐꯃꯨꯡ ꯃꯈꯥꯗꯒ ꯆꯪꯗꯕꯤ ꯅꯠꯇꯦꯕ ꯃꯊꯛꯇ ꯑꯗꯨꯝ ꯒ꯭ꯌꯥꯟ ꯇꯥꯅ ꯇꯨꯝꯍꯧꯔꯤꯅꯦꯕ ꯑꯁ ꯏꯣ ꯃꯠꯇ ꯂ ꯎꯝ ꯃꯄꯥꯟꯗ ꯆꯦꯟꯊꯣꯛꯇꯣꯏꯅꯦ ꯑꯗꯨꯝ ꯇꯧꯅꯩ ꯌꯨꯝꯒꯨꯝꯕꯗꯤ ꯅꯤꯡꯈꯥꯏꯔꯛꯇ꯭ꯔꯣ
ꯅꯤꯡꯈꯥꯏꯗꯤꯦ ꯍꯣꯏ ꯌꯨꯝꯃꯛꯇꯤ ꯅꯤꯡꯈꯥꯏꯗꯦ ꯑꯗꯨꯕꯨ ꯑꯗꯨꯝ ꯎꯄꯨ ꯀꯩꯀꯥ ꯒꯨꯝꯕꯗꯤ ꯌꯨꯝ ꯊꯪꯅꯕꯁꯤꯡꯒꯤꯀꯣ
ꯍꯥ
ꯀꯤ ꯒ꯭ꯂꯥꯁ ꯊꯝꯕ ꯎꯄꯨ ꯀꯩꯀꯥꯗꯤ ꯅꯤꯡꯈꯥꯏꯔꯛꯑꯒ ꯒꯥꯁ ꯃꯌꯥꯝ ꯑꯀꯥꯏ ꯑꯇꯣꯏꯗꯤ ꯌꯥꯝ ꯊꯣꯛꯈꯤꯑ
ꯑꯣ
ꯑꯗꯨꯕꯨ ꯂꯥꯏꯕꯛ ꯐꯗꯅ ꯑꯩꯈꯣꯏꯒꯤꯗꯗꯤ ꯀꯩꯝ ꯇꯧꯍꯧꯗ꯭ꯔꯦ
ꯑ ꯌꯥꯝ ꯐꯔꯕꯅꯤꯅꯦ ꯑꯗꯨꯅ
ꯑꯥ ꯑꯗꯨ ꯃꯇꯝꯗ ꯑ ꯍꯪꯗꯦꯗ
ꯑ ꯑꯗꯨ ꯑꯗꯨ ꯑꯗꯨ ꯍꯥꯏꯗꯣꯅꯦ
ꯑꯗꯨ ꯑꯗꯨ ꯆꯍꯤꯗ ꯑꯃꯨꯛ ꯑꯃꯨꯛꯀꯁꯨ ꯑꯃꯨꯛꯀ ꯖꯨꯟ ꯖꯨꯂꯥꯏ ꯖꯨꯟ ꯖꯨꯟꯗ ꯑꯣꯏꯕ ꯃꯥꯜꯂꯦꯗ ꯑꯗꯨꯗ ꯖꯨꯋꯥꯔ ꯑꯃꯨꯛꯀ ꯀꯟꯅ ꯍꯥꯈꯤꯑꯕꯀꯣ ꯑꯗꯨꯗ ꯈꯪꯍꯧꯕ꯭ꯔꯥ
ꯑꯩ ꯑꯗꯨ ꯃꯇꯝꯗꯤ ꯈꯪꯍꯧꯔꯝꯃꯔꯣꯏ ꯖꯨꯟ ꯖꯨꯂꯥꯏꯗꯨꯗꯩꯗꯤ ꯁꯀꯣ ꯃꯇꯝ ꯑꯣꯏꯕꯅꯤꯅꯀꯣ
ꯑꯣ ꯅꯨꯡꯗꯥꯡ ꯋꯥꯏꯔꯝꯗꯅꯦ ꯖꯨꯟ ꯖꯨꯂꯥꯏ ꯑꯧ ꯅꯨꯡꯗꯥꯡ ꯋꯥꯏꯔꯝꯗꯅꯦ ꯄꯨꯡ ꯃꯉꯥ ꯑꯗꯨꯋꯥꯏꯗ ꯑꯣꯏꯒꯗ꯭ꯔꯥ ꯈꯪꯗꯦ ꯄꯨꯡ ꯃꯔꯤ ꯃꯈꯥꯏ ꯃꯉꯥ ꯃꯉꯥ ꯃꯈꯥꯏ ꯑꯁꯨꯋꯥꯏꯗ ꯑꯣꯏꯔꯝꯗꯕ ꯃꯥꯜꯂꯦ ꯆꯞ ꯆꯥꯕꯤꯗꯤ ꯅꯤꯡꯁꯤꯡꯈ꯭ꯔꯦꯕꯀꯣ
ꯑꯥ
ꯑꯦ
ꯇꯨ ꯊꯥꯎꯖꯟ ꯁꯤꯛꯁꯇꯤꯟꯗꯔꯣ
ꯑꯥꯎ ꯇꯨ ꯊꯥꯎꯖꯟ ꯁꯤꯛꯁꯇꯤꯟ ꯆꯍꯤ ꯆꯞ ꯃꯥꯟꯅꯕꯗꯨꯗ
ꯎꯝ ꯗ ꯈꯪꯅꯤ ꯈꯪ ꯉꯝꯨꯅꯦ ꯑꯗꯨꯗꯤ ꯑꯩ ꯍꯈꯣꯏꯗꯤ ꯒ꯭ꯌꯥꯟ ꯇꯥꯕꯒ ꯇꯥꯗꯕꯒꯨꯝ ꯃꯇꯝ ꯑꯣꯏꯔꯝꯨꯈꯤꯅꯤꯡꯕ ꯁꯤꯛꯁꯇꯤꯟ ꯍꯥꯏ
ꯑꯣ ꯑꯗꯨ ꯃꯇꯝꯗꯗꯤ ꯑꯩꯁꯦ ꯀꯃꯠꯇ ꯂꯩꯌꯦꯕꯀꯣ ꯍꯁ ꯆ ꯑꯗꯨ ꯂꯩꯦꯕꯀꯣ ꯑꯗꯣ ꯖꯨꯍꯔꯁꯦ ꯀꯟꯅ ꯍꯥꯏꯔꯛꯈ꯭ꯔꯦꯅꯦꯍ ꯑꯩꯁꯦ ꯑꯗꯨ ꯃꯇꯝꯗꯗꯤ ꯕꯤꯜꯗꯤꯡꯗꯅꯦꯕ ꯂꯩꯕꯁꯦ
ꯑ
ꯆꯦꯟꯊꯕꯁꯨ ꯉꯝꯗ꯭ꯔꯦ ꯑꯁ ꯁꯤꯔꯁꯨ ꯁꯤꯔꯦ ꯀꯩ ꯇꯧꯔꯨꯅꯤꯅ ꯁꯨꯝ ꯂꯩꯔꯦ ꯑꯗꯨꯒ ꯀꯌꯥ ꯀꯟꯕꯗꯤ ꯑꯣꯏꯈꯤꯗ꯭ꯔꯦ ꯑ ꯖꯅꯋꯥꯔꯤꯗ ꯍꯥꯏꯈꯤꯕꯗꯨꯅ ꯍꯦꯟꯅ ꯀꯜꯂꯦ
ꯅꯪꯒꯤꯁꯤꯗꯤ ꯑꯗꯨꯃꯥꯏꯅ ꯑꯗꯨꯝ ꯇꯧꯔꯒ ꯃꯄꯥꯅ ꯊꯣꯛꯇ꯭ꯔꯗꯤ ꯍꯌꯦꯡ ꯋꯥꯏꯗꯤ ꯁꯣꯏꯔꯛꯀꯅꯤꯌꯦ ꯆꯊꯣꯛꯄ ꯇ ꯃꯨꯍꯦ
ꯈꯪꯗꯦ ꯑꯩꯗꯤ ꯀꯧꯀꯦ ꯀꯩꯅꯣꯝꯃ ꯀꯤꯕꯒꯨꯝꯕ ꯀꯩ ꯀꯩꯒꯨꯝꯕ ꯊꯦꯡꯅꯔꯗꯤꯅꯦ ꯂꯦꯡꯅꯤꯡꯉꯥꯏꯁꯦ ꯅꯤꯡꯁꯤꯡꯗꯕꯗꯣ
ꯑꯣ
ꯑꯗꯨꯃꯥꯏꯅ ꯇꯧꯋꯦꯕ ꯑꯗꯨꯗ ꯋꯥꯐꯝ ꯑꯃꯕꯨ ꯒꯥꯔꯤꯁꯤ ꯌꯥꯝ ꯀꯟꯅꯒ ꯊꯧꯔꯛꯑꯦ ꯍꯥꯏꯔꯤꯁꯤꯅꯦ ꯑꯗꯨꯏꯗꯤ ꯑꯩꯗꯣ ꯂꯦꯡꯅꯤꯡꯉꯥꯏ ꯈꯪꯉꯔꯣꯏ ꯈꯣꯡꯗꯣ ꯊꯥꯡꯗꯣꯛꯅꯤꯡꯉꯥꯏꯗꯣ ꯈꯪꯉꯔꯣꯏ ꯁꯨꯝ ꯆꯨꯝꯅ ꯂꯦꯞ ꯂꯩꯈ꯭ꯔꯅꯤ
ꯑꯁ
ꯀꯩꯅꯣꯝ ꯀꯤꯕꯒꯨꯝꯕ ꯊꯦꯡꯅꯕ ꯄꯣꯠꯁꯦ ꯌꯥꯝ ꯕꯦꯔꯥ ꯀꯥꯏꯑꯦ ꯑꯗꯨꯒ ꯅꯍꯥꯟꯁꯅꯦ ꯑꯁꯤ ꯎꯝ ꯌꯨꯝ ꯍꯜꯂꯛꯄ ꯂꯝꯕꯤꯁꯤꯗꯅꯦ ꯂꯤꯟ ꯑꯃꯁꯦ ꯂꯩꯔꯝꯕ
ꯑꯥ
ꯑꯗꯨꯅ ꯃꯁ ꯂꯩꯦꯔꯝꯕ ꯑꯩꯗꯣ ꯂꯦꯡꯅꯤꯉꯥꯏꯗꯨꯁꯨ ꯈꯪꯗ꯭ꯔꯦ ꯆꯞ ꯇꯤꯡꯈ꯭ꯔ ꯋꯥꯗ ꯒ꯭ꯌꯥꯟ ꯇꯥꯔꯛꯄꯗ ꯇꯨꯃꯤꯟꯅ ꯂꯦꯞ ꯂꯩꯔꯝꯃꯦ
ꯑꯥ
ꯀꯃ ꯀꯃ ꯦ
ꯁꯥꯕꯤꯁꯤ ꯀꯤꯔꯁ ꯂꯦꯟꯖ ꯀꯤꯔꯦ ꯑꯗꯨꯒ ꯀꯩꯅꯣ ꯀꯥꯞꯐꯩꯔꯣ
ꯑꯧ ꯑꯁ ꯀꯛꯐꯩ ꯑꯩ ꯀꯛꯐꯩꯁꯨ ꯌꯥꯝ ꯀꯤꯑꯗꯤ ꯌꯥꯝ
ꯎꯝ ꯅꯣꯡꯅꯦ ꯏꯆꯦ ꯑꯍꯨꯝꯒ ꯑꯩꯈꯣꯏ ꯊꯔꯣꯏ ꯈꯨꯨꯟꯕ ꯆꯠꯄ ꯑ ꯑꯩꯈꯣꯏ ꯏꯆꯦꯒꯤ ꯃꯈꯣꯡꯗ ꯀꯛꯐꯩ ꯑꯃ ꯅꯞꯄ ꯃꯥꯜꯂꯦꯕ ꯃꯥꯅꯦ ꯑꯩ ꯁꯣꯡꯕꯁꯤꯗꯤꯀꯣ ꯂꯧꯕꯛ ꯃꯌꯥꯏꯗ ꯈꯨꯆꯣꯡꯗꯣ ꯃꯥꯅ ꯃꯈꯨꯅ ꯄꯥꯏ ꯊꯨꯟꯉꯥꯏꯗ ꯇꯟꯕ ꯃꯥꯟꯂꯦꯕ ꯆꯣꯡ ꯆꯣꯡꯉ ꯑꯩꯉꯣꯟꯗ ꯆꯣꯡꯂꯛꯑꯦ ꯉꯦ ꯀꯥꯀꯠ ꯂꯥꯛꯑꯦ ꯀꯥꯠ ꯂ ꯂꯊ ꯂꯊ ꯄꯥꯏ ꯀ ꯋꯥꯖꯦ ꯑ ꯉꯄ
ꯀꯤꯌꯦꯦ ꯌꯥꯝꯅ ꯍꯥꯏꯗꯤ ꯀꯤꯕ ꯈꯛꯇꯪ ꯅꯠꯇꯦꯕ ꯌꯥꯝ ꯍꯩꯅꯗꯕꯗꯣ ꯌꯥꯝ ꯍꯪꯒꯣꯏꯕꯗꯣ ꯏꯁꯥꯗ ꯑꯗꯨꯗꯨꯅꯦꯕ ꯐꯥꯎꯔꯤꯁꯦ
ꯀꯛꯐꯥꯏꯗꯤ ꯑꯩꯈꯣꯏꯗꯤ ꯇꯤꯟꯐꯥꯕ ꯅꯞꯄꯁꯨ ꯑꯗꯨꯝ ꯂꯧꯊꯣꯛꯇꯑꯦꯕ ꯑꯩꯈꯣꯏꯗꯤ
ꯇꯤꯟꯐꯥꯁꯤꯅ ꯆꯥꯎꯕ ꯖꯥꯠꯇꯣ ꯀꯣ
ꯑꯁꯇꯤꯝꯐꯥꯜ ꯆꯥꯎꯒ ꯃꯁꯛ ꯊꯤꯌꯗꯅ ꯐꯥꯏꯗꯒꯤꯅ ꯇ ꯎꯝ ꯊꯔꯣꯏ ꯊꯔꯣꯏꯒꯨꯝꯕ ꯈꯣꯠꯄ ꯃꯇꯝ ꯇꯝꯅꯀꯣ ꯑꯁ ꯌꯥꯝ ꯂꯩꯕꯅꯦ ꯑꯗꯨꯗ
ꯎ ꯑꯩꯗꯤ ꯆꯣꯡꯈ꯭ꯔꯅꯤ ꯑꯗꯨꯒ ꯀꯥꯈꯠꯂꯛꯑꯗꯤ ꯆꯣꯡꯈ꯭ꯔꯅꯤ ꯑ ꯀꯣ ꯑꯥ ꯑꯗꯨꯒ ꯃꯤꯑꯣꯏꯕꯒꯤ ꯃꯈꯣꯟꯒ ꯂꯥꯎꯔꯣꯏ ꯀꯤꯃꯟ ꯀꯤꯃꯟꯕꯒꯤ ꯈꯣꯟ ꯑꯃ ꯊꯣꯛꯈ꯭ꯔꯅꯤ
ꯑꯥ
ꯌꯥꯝ ꯇꯜꯂꯦ ꯀꯛꯐꯩꯒꯨꯝꯕꯁꯦ ꯌꯥꯝꯅ
ꯅꯣꯏ ꯁꯤ ꯆꯧꯁꯦ ꯅꯣꯏꯁꯨ ꯈꯪꯂꯝꯃꯔꯣꯏ ꯆꯣꯡ ꯀꯤꯃꯟꯕꯌꯦ
ꯑꯣ ꯑꯧ ꯆꯣꯡꯉꯦꯔꯥ ꯆꯣꯡꯔ ꯒꯤꯟ ꯗꯣꯝ ꯌꯥꯝ ꯑ ꯂꯩꯈꯣꯝ ꯌꯥꯝ ꯌꯥꯝꯕ ꯃꯐꯝꯗ ꯑꯣꯏꯔꯝꯃꯁꯨꯅꯦ ꯍꯥꯏꯗꯤ ꯈꯣꯡꯁꯦ ꯂꯧꯊꯣꯛꯄ ꯉꯝꯕꯣꯏ ꯉꯝꯗꯕꯣꯏꯒ ꯇꯧꯕ ꯃꯐꯝ ꯑꯣꯏꯔꯝꯃꯁꯨ
ꯍꯣ ꯍꯣꯏ